ꯍꯜꯂꯣ ꯇꯕ꯭ꯔꯣ ꯑꯣ
ꯆꯔꯦ
ꯀꯔꯤ ꯃꯊꯦꯜ ꯆꯥꯔꯒꯦ
ꯆꯪꯒꯣꯝ ꯑꯦ ꯅꯠꯇꯦ ꯀꯔꯤ ꯀꯔꯤ ꯃꯅꯥ ꯃꯁꯤꯡ ꯑꯃ ꯊꯣꯡꯉꯦ ꯃꯃꯤꯡ ꯀꯥꯎꯈ꯭ꯔꯦꯅꯦ
ꯀꯔꯤ ꯆꯥꯔꯦꯕ ꯇꯥꯍꯧꯗ꯭ꯔꯦ ꯐꯖꯅ
ꯀꯥꯡꯁꯣꯏ ꯊꯣꯡꯉꯦ
ꯑ
ꯏꯔꯨꯝ ꯈꯨꯔꯨꯝꯃꯕ ꯀꯩ ꯍꯥꯏꯦꯕꯅ ꯃꯨꯖꯥꯎ ꯀꯏ ꯍꯥꯏꯕ ꯈꯪꯗꯦ ꯑꯃ
ꯑꯣ ꯆꯍꯤ ꯇꯤꯂꯥ ꯀꯨꯟꯗꯤ ꯆꯨꯗꯅꯅꯦꯁ ꯏꯁꯥꯥꯁ ꯍꯥꯀꯠꯆꯗꯅ ꯀꯩꯅꯣꯝ ꯇꯧ ꯂꯩꯌꯦ ꯏꯁꯥꯥꯁ ꯍꯧꯪꯒꯣꯡꯝ ꯄꯥꯔꯨꯕꯗꯒꯤ ꯊꯥ ꯃꯊꯥ ꯄꯣꯝꯃꯤꯁꯦ
ꯖꯤꯛꯇꯤꯒꯤ ꯇꯤꯂꯥꯏ ꯀꯨꯝꯕꯤ ꯃꯇꯝ ꯇꯤꯂꯥꯏ ꯀꯨꯝꯕꯤ ꯃꯇꯝꯅꯤꯅꯦ
ꯎꯝ ꯗ ꯑꯦꯂꯔꯖꯤ ꯈꯔ ꯑꯣꯏꯒꯜꯂꯦꯕ ꯑꯩꯁꯦ ꯑꯗꯨꯗꯨꯅꯅꯦ ꯀꯩꯅꯨꯝꯃ ꯍꯦꯛꯇ ꯀꯩꯅꯣ ꯇꯧ ꯌꯥꯗꯕ ꯍꯥꯏꯇꯥꯔꯦ ꯏꯁꯥꯗ ꯐꯤ ꯅꯨꯡ ꯈꯪꯗꯦ ꯑꯃ ꯈꯪꯗꯦ ꯃꯐꯝ ꯆꯥꯅ ꯊꯝꯗꯕ ꯈꯣꯠꯇꯕ ꯐꯤ ꯁꯨꯔꯒꯅꯦ ꯐꯧꯕꯗꯣ ꯐꯧꯕ ꯈꯣꯠꯄ ꯇꯧꯕꯗ ꯆꯤꯂꯥꯛꯈꯨꯝꯁꯦ ꯆꯠ ꯀꯥꯕꯖꯥꯅꯦꯕ ꯀꯥꯕꯅꯤꯅ ꯉꯁꯥꯏꯒꯤ ꯃꯣꯏꯅ ꯆꯠꯂꯝꯕ ꯈꯪꯗꯦ ꯁꯪꯂꯝꯕ ꯈꯪꯗꯦ ꯏꯁꯥꯗ ꯌꯥꯝ ꯍꯥꯀꯠꯆꯜꯂꯦꯕ ꯑꯩꯗꯤ ꯆꯨꯒꯟꯗꯕ ꯃꯤꯁꯨ ꯑꯗꯨꯝ ꯂꯩꯗꯅ ꯑꯗꯨꯗ ꯑꯩꯗꯤ ꯌꯥꯗꯦꯕ ꯈꯤꯇꯪ ꯊꯦꯡꯉꯣꯏ ꯍꯧꯣꯡꯗꯣꯡ ꯍꯧꯣꯡꯗꯣꯡ ꯃꯇꯨꯗꯒ ꯆꯠꯄꯗ ꯍꯧꯗꯣꯡꯁ ꯀꯣꯏꯆꯠ ꯆꯠꯄꯅꯤꯅ ꯈꯤꯇꯪ ꯊꯦꯡꯉꯒ ꯃꯣꯏ ꯍꯦꯛꯇ ꯍꯥꯀꯠꯆꯩꯑꯕ ꯀꯩ ꯇꯩꯔ ꯐꯗꯣꯏꯅꯣ ꯈꯪꯗꯦꯕꯁꯦ ꯄꯥꯎꯗꯔ ꯐꯔꯦꯛ ꯁ ꯑꯗꯨꯝ ꯏꯁꯄꯤꯠ
ꯀꯂꯤ ꯀꯥꯂꯤ ꯀꯦꯅꯤꯅ ꯂꯥꯏꯈꯨꯝꯕꯤꯁꯦ ꯃꯔꯥꯡ ꯀꯥꯏꯔꯦ
ꯑꯗꯨꯅꯦ ꯂꯩꯁꯨ ꯀꯥꯏꯁꯦ ꯑꯩꯗꯤ ꯑꯗꯨꯅ ꯌꯥꯝ ꯀꯟꯅ ꯑꯁꯣꯡ ꯑꯔꯥꯡ ꯂꯩꯍꯟꯕ ꯌꯥꯗꯦꯕ ꯑꯀ ꯆꯕ ꯂꯩ ꯉꯝꯂꯅꯦ ꯂꯀꯗꯤ ꯌꯥꯝ ꯀꯥꯏꯌꯦꯕ ꯇꯧꯔꯤꯁꯦ
ꯑꯁ ꯑꯩꯁꯨ ꯎ ꯌꯥꯗꯦ
ꯏꯤꯡ ꯈꯔ ꯆꯠꯀꯦꯅ ꯁꯨꯃꯥꯡꯗ ꯁꯨꯃꯥꯡꯗ ꯊꯣꯛꯏꯅꯦ ꯑꯩꯁꯦ ꯁꯥꯕꯁꯤꯗ
ꯎ ꯃ ꯍꯥꯏ ꯀꯖꯩꯌꯦ ꯃꯤ ꯑꯩꯈꯣꯏꯁꯨ ꯂꯥꯏꯒꯨꯝꯕꯤꯅꯦ
ꯑꯩꯈꯣꯏꯒꯤ ꯁꯤ ꯎꯝ ꯁꯤꯒꯤ ꯑꯃ ꯍꯟꯗꯛ ꯅꯧꯅ ꯑꯩꯈꯣꯏ ꯀꯩꯅꯣꯅ ꯀꯣꯡꯄꯥꯟ ꯍꯥꯏꯒꯗ꯭ꯔꯥ ꯁꯤꯗ ꯀꯩꯅꯣ ꯁꯣꯔꯣꯛ ꯑꯃ ꯅꯧꯅ ꯔꯤꯡ ꯔꯣ ꯁꯦꯝꯕꯗꯣ ꯈꯪꯗꯦ ꯈꯪꯕ꯭ꯔꯥ ꯅꯤꯡꯉꯣ ꯁꯦꯝꯕꯗꯣ ꯑ ꯑꯗꯨꯗꯗꯤꯗ ꯑꯌꯨꯛ ꯅꯨꯡꯊꯜ ꯑꯁ ꯌꯥꯝ ꯆꯠꯅꯔꯦꯕꯣ ꯋꯥꯛꯀꯤꯡ ꯌꯥꯝ ꯆꯠꯅꯩ ꯋꯥꯛꯀꯤꯡ ꯌꯥꯝ ꯆꯠꯅꯩ ꯂꯝꯕꯤꯁꯨ ꯌꯥꯝ ꯊꯤꯅ ꯄꯥꯛꯑꯦ ꯅꯣꯏ ꯆꯠꯇ꯭ꯔꯣ
ꯆꯠꯇꯦ ꯆꯠꯁꯦꯅ ꯍꯥꯏꯅꯔꯤꯅꯦ
ꯑꯗꯣ ꯌꯥꯝ ꯆꯠꯅꯩꯌꯦ ꯆꯠꯄꯗꯤ ꯐꯩꯌꯦ ꯑꯗꯣ ꯂꯝꯕꯤ
ꯎ ꯎꯐꯨꯨꯁꯨ ꯎꯐꯨ ꯃꯥꯐꯨꯟꯁꯨ ꯊꯥꯡꯗꯦꯗꯅ
ꯎꯝ ꯊꯪꯗꯦ
ꯑꯗꯒꯤ ꯒꯥꯔꯤ ꯒꯨꯔꯥꯁꯨ ꯌꯥꯝ ꯀꯟꯅ ꯆꯦꯟꯗꯦ
ꯎꯝ ꯑꯁ ꯑꯩ ꯌꯥꯗ꯭ꯔꯦꯁꯤꯔꯅꯤ ꯁꯨꯕ ꯂꯣꯏꯔꯦ ꯏꯁꯥꯁꯦ
ꯀꯩꯅꯣꯝꯃ ꯍꯩ ꯔꯥ ꯨꯒꯨꯝꯕ ꯀꯩꯒꯨꯝꯕ ꯂꯩꯔꯗꯤ ꯑꯗꯨꯝꯕ ꯅꫭꯏꯁꯤꯜꯂꯣ ꯑꯗꯨ ꯐꯕꯅꯦ
ꯈꯪꯗꯦ ꯑꯩ ꯍꯧꯗꯣꯡꯗꯨꯅ ꯀꯔꯥꯏ ꯀꯔꯥꯏ ꯑꯣꯜꯂꯨꯕꯅꯣ ꯈꯪꯗꯦ ꯑꯩꯅ ꯅꯨꯡꯁꯤꯗꯅ ꯄꯝꯃ ꯊꯥꯡꯒꯠꯂꯨꯕꯗ ꯆꯨꯗꯅ ꯂꯣꯏꯔꯦ ꯏꯁꯥꯗ ꯐꯨꯔꯤꯠꯁꯦ ꯐꯨꯔꯤꯠ ꯁꯤꯟꯗꯣꯛꯇ ꯌꯥꯔꯔꫭꯏ ꯇꯧꯔꯤꯖꯦ ꯎꯝ
ꯑꯗꯨꯅꯦ
ꯀꯔꯤ ꯀꯔꯤ ꯃꯠ ꯊꯦꯟ ꯍꯥꯎꯅꯔꯤꯒꯦꯅꯦ ꯍꯧꯖꯤꯛꯀꯥꯟꯖꯤ ꯆꯅꯦꯟꯖꯤꯥ
ꯔꯤ ꯀꯥꯡꯒꯧ
ꯑ ꯅꯝꯕꯥꯔ ꯍꯥꯏꯔꯥ ꯅꯤꯡꯖꯡ ꯉꯤꯅꯦ ꯅꯝꯕꯥꯔ ꯏꯔꯣꯝꯕꯕꯨ ꯆꯥꯅꯤꯡꯉꯤꯅꯦ ꯑꯩꯗꯤ ꯅꯃꯝꯕꯥꯔ ꯏꯔꫭꯝꯕꯕꯨ ꯆꯥꯅꯤꯡꯉꯤꯅꯦ ꯍꯥꯎꯕꯅꯤꯅꯦ
ꯍꯋꯥꯏ ꯑꯥꯎ ꯍꯋꯥꯏ ꯃꯪꯒꯜꯒ ꯎꯝ
ꯃꯪꯒꯟꯒ ꯇꯧꯔꯒ ꯇꯈꯠ ꯌꯥꯝ ꯑꯂꯨ ꯍꯥꯞꯇꯕꯤꯗꯅꯦ ꯌꯣꯡꯆꯥꯛ ꯑ ꯑꯔꯤꯕꯗꯣ ꯌꯣꯡꯆꯥꯛ ꯑꯔꯤꯕꯗꯨꯒ ꯇꯧꯔꯒ ꯀꯩꯅꯣ ꯇꯧꯔꯒ ꯂꯣꯟꯕꯗꯣ ꯑꯁ ꯍꯥꯎꯕꯨ ꯍꯥꯎꯕꯅ ꯍꯦ ꯑꯗꯨ ꯀꯨꯏꯔꯦ ꯆꯥꯗꯕ ꯀꯥꯂꯦꯟ ꯆꯪꯉꯛꯄꯥꯗꯦ ꯑꯗꯨ ꯂꯩꯔꯒ ꯊꯣꯡꯉ ꯆ ꯇꯥꯔꯦ ꯑꯦꯒꯤ ꯆꯥꯛ ꯏꯟꯖꯡꯖꯩ ꯍꯧ
ꯑꯁ ꯎꯝ ꯕꯖꯥꯔꯗ ꯑꯌꯨꯛ ꯉꯟꯇꯥꯁꯦ
ꯎꯝ
ꯑꯉꯝꯕꯖꯦ ꯕꯖꯥꯔꯖꯦ ꯐꯖꯅ ꯐꯝꯃꯤꯅꯦ ꯋꯥꯀꯤꯡꯁ
ꯑ
ꯄꯀꯤꯡ ꯆꯠꯄꯁꯦ ꯑꯗꯨꯗ ꯆꯠꯂꯒ ꯑꯗꯨꯗ ꯕꯖꯥꯔꯔꯣꯝꯗ ꯍꯥꯏ ꯖꯤꯜꯂ ꯄꯣꯠ ꯆꯩ ꯂꯩꯕ ꯉꯥꯏꯅꯤ ꯍꯦ
ꯒꯥꯔꯤ ꯄꯨꯗ꯭ꯔꯗꯤ ꯈꯣꯡ ꯆꯠꯄꯗꯤ ꯅꯪꯉꯨꯏꯌꯦ ꯍꯂꯛ ꯄꯗ ꯊꯦꯡꯉꯣꯏꯗ꯭ꯔꯣ
ꯉꯟꯅ ꯖꯠꯂꯗꯤ ꯅꯪꯅꯤ
ꯍꫭꯏꯅꯦ ꯕꯖꯥꯔꯗꯗꯤ ꯃꯤ ꯉꯁꯥꯏ ꯉꯁꯥꯏꯒꯤ ꯀꯩꯊꯦꯠ ꯄꫭꯠ ꯆꯩꯩ ꯄꯨꯈꯠꯂꯛꯄ ꯃꯌꯥꯝꯅ ꯉꯪꯇꯥ ꯉꯇꯥꯅ ꯆꯠꯅꯩꯗꯅ ꯆꯠꯅꯗ꯭ꯔꯣ ꯑꯗꯨꯗꯨꯅ
ꯑꯗꯨ ꯃꯌꯥꯝꯗꯣ ꯇ꯭ꯔꯥꯐꯤꯛꯁꯨ ꯀꯩꯁꯨ ꯂꯥꯛꯇ꯭ꯔꯤꯉꯩ ꯈꯣꯠꯇ꯭ꯔꯤꯉꯩ ꯃꯔꯛꯇꯨꯗꯀꯣ ꯌꯣꯟꯕ ꯌꯥꯕ ꯌꯣꯜꯍꯧꯔꯤꯅꯦꯕ ꯂꯝꯕꯤꯗ ꯀꯩꯗ
ꯃꯥꯅꯦ ꯎꯝ
ꯑꯗꯨꯅ ꯑꯍꯣꯡ ꯑꯆꯥꯎꯗꯤ ꯌꯥꯝ ꯐꯪꯉꯅꯤꯕꯨ ꯃꫭꯏꯗꫭ
ꯍꫭꯡꯗꯤ ꯍꫭꯡꯉꯝ ꯒꯥꯅꯦꯕ ꯍꯌ ꯂꯩꯍꯧꯋꯦ ꯑꯍꯣꯡ ꯑꯆꯥꯎ ꯀꯅꯥ ꯀꯅ ꯑꯅꯥ ꯋꯥ ꯍꯤꯡꯖꯥꯡ ꯅꯥꯄꯤ ꯑꯅꯧ ꯑꯠ ꯑ ꯑꯇꯦꯛ ꯑꯅꯧꯕꯁꯨ ꯃꯌꯥꯝ ꯊꯪꯉꯤꯗꯅ ꯎꯝ ꯂꯪ ꯂꯨꯝꯗꯩ ꯀꯥꯔꯛ ꯄ ꯀ ꯀꯩꯅꯣ ꯍꯤꯟꯖꯥꯡ ꯂꯂꯣꯟꯕꯤ ꯍꯥꯏꯒꯗ꯭ꯔꯥ ꯄꯨꯔꯝ ꯄꯨꯔꯝꯕ ꯊꯥꯗꯔꯝꯕ ꯊꯥꯗꯔꯝꯕ ꯃꯌꯥꯝꯗꯣ ꯑꯗꯨ ꯈꯨꯗꯛ ꯈꯨꯗꯛ ꯇ ꯂꯣꯏꯅ ꯍꯥꯏꯗꯤ ꯂꯍꯧꯕꯁꯨ ꯑꯩꯈꯣꯏ ꯑꯗꯨꯝ ꯇꯣꯡꯖꯅꯦꯕ ꯍꯥꯏꯗꯤ ꯃꯣꯏ
ꯇꯨꯡꯖꯗꯣꯅꯦ ꯑꯗꯨ ꯑꯗꯨ ꯉꯥꯛ ꯑꯗꯨ ꯉꯥꯛꯇꯅꯤ ꯀꯩꯅꯣ ꯎ ꯑꯗꯨ ꯉꯥꯛꯇꯅꯦꯗꯤ ꯗꯤ ꯀꯩꯅꯣꯅꯦꯕ ꯃꯆꯨ ꯀꯩꯅꯣ ꯂꯣꯛꯍꯧꯔꯒ ꯑꯃꯨꯛ ꯌꯣꯟꯗꯣꯏꯅꯦꯕ
ꯃꯥꯅꯦ ꯃꯥꯅꯦ ꯏꯁ ꯍꯣꯏꯁꯤꯗ ꯃꯔꯔ ꯑꯥ ꯍꯣꯏꯂ ꯀꯥꯏꯗ ꯃꯒꯣꯏ ꯃꯔꯣꯏ ꯐꯥꯝ ꯍꯥꯏ ꯐꯥꯝꯗꯤ ꯅꯠꯇꯕ ꯃꯔꯣꯏ ꯐꯥꯝ ꯄꯔꯒ ꯃꯔ ꯄ ꯊꯥꯕꯤ ꯃꯑꯣꯧ ꯃꯅꯥ ꯃꯌꯥꯝ ꯆꯠꯂꯤꯁꯦ ꯑꯁ ꯀꯅꯥꯒꯗꯅꯤ ꯑꯊ ꯑꯊ ꯑꯣꯇꯣꯗ ꯇꯧꯔꯒ ꯆꯠꯂꯦ ꯍꯥꯏ ꯑꯗꯣ ꯑꯩꯈꯣꯏ ꯅꯍꯥꯟꯋꯥꯏ ꯋꯥꯛꯀꯤꯡ ꯉ ꯉ ꯆꯠꯂꯤꯉꯩꯗ ꯅꯍꯥꯟꯋꯥꯏ ꯑꯩ ꯅꯤꯡꯊꯝꯊꯥꯗ ꯋꯥ ꯄꯉꯦꯛ ꯆꯠꯄ ꯀꯥꯟꯗ ꯊꯦꯡꯅꯩꯌꯦꯕ ꯃꯝꯂꯤꯉꯩꯗ ꯃꯣꯏꯗꯤ ꯑꯣꯛꯇꯣꯗ ꯆꯠꯂꯦꯗꯅ ꯉꯟꯇꯥ ꯆꯠꯈ꯭ꯔꯖꯥꯠꯅꯤꯍꯦ ꯑꯩꯈꯣꯏꯅ ꯀꯧꯔꯒ ꯇꯤꯡꯉꯒꯤ ꯃꯃꯥꯡ ꯃꯃꯥꯡꯗꯅꯤ ꯑꯗꯨꯗ ꯑꯣꯛꯇꯣꯗ ꯄꯨꯔꯒ ꯑꯣꯇꯣꯗ ꯇꯧꯔꯒ ꯌꯦꯅꯝꯁꯦ ꯄꯨꯂ ꯆꯠꯂꯤꯅꯤ ꯌꯦꯅꯝꯁꯦ ꯌꯥꯝ ꯊꯅ ꯊꯝꯇꯕ ꯄꯨꯂꯞ ꯐ꯭ꯂꯞ ꯁꯥꯅ ꯃꯥ
ꯍꯣꯏꯅꯦ ꯂꯂꯣꯟꯕꯤꯅ ꯂꯧꯍꯧꯔꯅꯤ ꯑꯗꯩꯗꯤ ꯂꯂꯣꯟꯕꯤꯅ ꯑꯃꯨꯛ ꯊꯦꯡꯕꯧ ꯌꯣꯟꯗꯣꯏꯅꯤꯗꯣ ꯅꯣꯡꯃꯗꯨꯃ ꯄꯨꯔꯛꯥ
ꯃꯣꯗꯗ ꯃꯣꯗꯤꯒ ꯍꯨ
ꯀꯤꯅꯦꯕ ꯌꯨ ꯄꯄꯤꯗꯨꯗꯤ
ꯃꯥꯔꯦ ꯑꯌꯛꯇ ꯂꯥꯛꯗꯗꯤꯈꯣꯏꯗ ꯏꯅꯦ ꯑꯗꯨꯒꯤ ꯉꯟꯥꯡ ꯉꯟ ꯆꯠꯂꯒ ꯑꯩꯁ ꯃꯣꯏ ꯄꯩꯁꯥꯗꯤ ꯐꯖꯅ ꯇꯖꯅꯤ ꯑꯦ ꯅꯨꯡꯇꯤꯒꯤ ꯇꯧꯔꯛꯀꯗꯣꯏꯅꯤꯗꯣ ꯣ ꯃꯑꯣꯡ ꯂꯦꯟꯕ ꯆꯃꯂꯅꯃ ꯂꯩꯃꯔ ꯑꯣꯏꯣꯏꯗꯁꯨ ꯄꯩꯁꯥ ꯃꯌꯥꯝ ꯑꯃꯁꯨ ꯐꯪꯉꯤ ꯃꯔꯣꯏꯂꯦꯟꯒꯤꯁꯤꯁꯨ ꯇꯣꯉꯥꯟꯅ ꯑꯃꯨꯛ ꯅꯦꯛꯏꯅꯤꯗꯣ
ꯎꯝ
ꯏꯟꯖꯥꯡ ꯅꯥꯄꯤ ꯂꯂꯣꯟꯕ ꯏꯟꯖꯥꯡ ꯅꯥꯄꯤꯁꯤ ꯑꯗꯨꯃꯥꯏꯅ ꯌꯣꯟꯕ ꯈꯣꯠꯄꯅꯕꯨ ꯍꯦꯟꯅꯕꯨ ꯀꯥꯟꯅꯔꯅꯤꯅꯦ ꯑꯌꯨꯛ ꯉꯟꯇꯥꯗ ꯀꯩꯅꯣ ꯇꯧꯔꯒ ꯆꯦꯈꯣꯏ ꯅꯍꯥꯟꯋꯥꯏ ꯋꯥꯛꯀꯤꯡ ꯆꯠꯄꯥ ꯀꯥꯟꯗꯩꯅ ꯅꯤꯡꯊꯝꯕ ꯊꯕꯛ ꯍꯤꯡꯖꯕ ꯀꯥꯟꯗ ꯍꯤꯟꯖꯥꯡ ꯅꯥꯄꯤ ꯁꯨꯃꯥꯏꯅ ꯌꯣꯜꯂꯝꯕ ꯈꯣꯠꯂꯝꯕ ꯊꯦꯡꯅꯕ ꯌꯥꯎ ꯂꯩꯔꯛꯑꯦꯕ ꯑꯗꯨꯝ ꯗꯥꯅ ꯐꯝꯕ ꯌꯥꯎꯕꯗꯣ ꯂꯝꯂꯣꯡ ꯂꯝꯂꯣꯡ ꯗꯒꯥ ꯑꯩꯈꯣꯏꯅ ꯍꯦꯛ ꯍꯦꯛ ꯆꯠꯄ ꯀꯥꯟꯗ ꯐꯝ ꯃꯝꯕ ꯁꯨ ꯌꯥꯎꯋꯦꯕꯀꯣ ꯃꯝꯁꯨ ꯃꯝꯁꯨ ꯅꯣꯡꯉꯥꯜꯂꯝꯗꯥꯏꯗꯒ ꯉꯟꯇꯥꯅꯒ ꯑꯗꯨꯝ ꯐꯝꯕ ꯌꯥꯎꯋꯦꯕ
ꯍꯣꯏ
ꯑꯣ ꯕꯖꯥ꯭ꯔꯗꯒꯤ ꯐꯖꯔ ꯑꯗꯨꯝ ꯀꯩꯅꯣ ꯇꯧꯏꯗꯅ ꯅꯨꯡꯊꯤꯜ ꯋꯥꯏꯔꯝ ꯕꯥꯔꯣ ꯀꯗꯥꯋꯥꯏ ꯆꯠꯄꯗꯗꯤ ꯂꯣꯏ ꯂꯣꯏꯁꯟꯅꯈ꯭ꯔꯦꯗꯅ ꯑꯩꯁ ꯑꯩꯁꯦ ꯌꯥꯝ ꯍꯥꯀꯠꯆ ꯍꯥꯀꯠꯆꯕꯗꯧꯅ ꯇꯧꯔ ꯏꯁꯥꯁꯦ ꯃꯔꯦꯛ ꯃꯔꯦꯛ ꯃꯔꯦꯡ ꯆꯞꯄ ꯀ ꯑꯦꯂꯔꯖꯤ ꯌꯥꯝ ꯑꯣꯏꯒꯟꯕꯅꯤꯅ ꯑꯩꯁꯨꯦ ꯇꯤꯟ ꯀꯥꯡ ꯀꯩꯀꯥ ꯊꯨꯝ ꯃꯔꯥꯡ ꯈꯪꯗꯕꯁꯨ ꯆꯥꯕ ꯌꯥꯗꯦꯕ ꯑꯗꯨꯗꯒꯤ ꯑꯩꯈꯣꯏꯒꯤ ꯃꯤꯅ ꯆꯥꯅꯩ ꯀꯥꯏꯅ ꯁꯤ ꯐꯨꯗ ꯀꯥꯏꯅ ꯃꯌꯥꯝ ꯂꯩꯗꯨꯁꯨ ꯃꯦꯟꯃꯥꯟ ꯇꯥꯗ ꯆꯥꯔꯗ ꯑꯦꯂꯔꯖꯤ ꯐꯨꯗ ꯑꯦꯂꯔꯖꯤ ꯇꯧꯗꯅ ꯆꯥꯟꯅꯗꯦꯕ ꯑꯩ ꯁꯨꯗꯥꯡ ꯇꯥꯡꯉ ꯄꯣꯝꯊꯣꯛꯄꯤꯒ ꯌꯥꯝ ꯇꯧꯕ꯭ꯔꯖꯥꯠꯅꯤ ꯑꯗꯨꯅ ꯃꯣꯏ ꯐꯥꯁ ꯐꯨꯗꯠꯇꯒ ꯀꯔꯤ ꯀꯔꯥ ꯌꯣꯜꯂꯤ ꯃꯌꯥꯝꯁꯦ ꯃꯦꯟ ꯃꯥꯟ ꯇꯥꯗ ꯁꯤ ꯐꯨꯠꯅꯤꯡꯉꯥꯏꯅ ꯆꯥꯔꯒ ꯄꯣꯠꯇꯦꯛ ꯈꯣꯡ ꯀ꯭ꯔꯦꯡ ꯀꯔꯝ ꯀꯥꯏ ꯑꯩ ꯆꯥꯕ ꯑꯩꯉꯣꯟꯗ ꯀꯌꯥ ꯄꯥꯛꯅꯗꯦꯕ
ꯏ ꯆꯥꯟꯅꯗꯕꯔꯝꯒꯅꯤ ꯃꯣꯏꯒꯤ ꯏ ꯑꯗꯨꯒ ꯃꯣꯏ ꯋꯥꯏꯠ ꯏꯗꯣ
ꯑꯧ ꯑꯧ ꯍꯣꯏ ꯑꯩꯗꯨ ꯆꯥꯟꯅꯗꯕ ꯍꯥꯏꯇꯥꯔꯦ ꯑꯩꯒ ꯇꯧꯕꯖꯥꯠꯅꯤ ꯑꯗꯨꯃꯥꯏꯅ ꯇꯧꯕ ꯑꯗꯨꯝ ꯌꯥꯎꯋꯦ ꯑꯩ ꯑꯩꯒꯤ ꯑꯉꯥꯡ ꯑꯣꯏꯔꯤꯉꯩꯗ ꯑꯩꯁꯨ ꯉꯍꯥ ꯍꯏ ꯈꯪꯗꯦ ꯍꯗ ꯀꯆꯤꯠꯅꯦꯕ꯭ꯔ ꯀꯔꯤꯅꯣ ꯍꯔꯥꯎꯅꯦꯕ꯭ꯔ ꯈꯪꯁꯦꯅꯦ ꯑꯩꯅ ꯕꯕꯥꯅ ꯐꯥꯔꯒ ꯄꯤꯖꯩꯌꯦꯕꯀꯣ ꯑꯗ ꯄꯨꯡꯈꯥꯏ ꯃ ꯐꯥꯁꯤꯦꯗ ꯃꯤꯅꯤꯠ ꯇꯔꯥ ꯂꯩꯔꯒ ꯍꯦꯛꯇ ꯑꯩꯁꯦ ꯑꯩꯈꯣꯏꯒꯤ ꯃꯊꯥ ꯃꯊꯥ ꯃꯊ ꯃꯊ ꯇꯥꯡ ꯇꯥꯡꯕꯁꯦ ꯄꯣꯈꯠꯇꯅ ꯏꯁꯥꯁꯦ ꯂꯣꯏꯕꯅꯦꯅꯗ ꯆꯪꯗꯣꯛꯀꯃꯥꯏꯅꯂꯔꯖꯤ ꯑꯣꯏꯅ ꯐꯪꯗꯕꯁ ꯅ ꯂꯥꯏꯑꯣꯡꯅꯔꯦ ꯍꯥꯏꯕꯒꯤ ꯐꯤꯕꯝꯗ ꯂꯩꯕ ꯍꯥꯏꯇꯥꯔꯦꯅꯦ ꯂꯥꯏꯑꯣꯛꯅꯔꯦ ꯍꯥꯏꯕꯒꯤ ꯃꯑꯣꯡꯗ ꯍꯦꯛꯇ ꯃꯩꯀ꯭ꯔꯨꯨꯞ ꯅꯨꯡꯀ꯭ꯔꯨꯨꯞ ꯍꯥꯏꯗꯅ ꯙꯛ ꯅꯨꯡ ꯊꯥꯗꯅ ꯇꯧꯋꯦꯕꯀꯣ ꯑꯗꯨꯗ ꯐꯕꯕꯨꯗꯤ ꯑ ꯉꯥꯏꯍꯥꯛꯇꯪ ꯂꯩꯔꯒꯕꯨꯗꯤ ꯐꯩ ꯉꯥꯏꯍꯥꯛꯀꯤ ꯈꯨꯗꯛꯀꯤ ꯃꯥꯒꯤ ꯆꯥꯅꯅꯕꯒꯤ ꯆꯛꯅꯤ ꯑꯦꯂꯔꯖꯤ ꯑꯣꯏꯕ ꯇꯤꯜꯂꯛꯈꯨꯝꯕꯤ ꯁꯨꯕ ꯇꯥꯏꯞꯇ ꯊꯥꯒꯠꯂꯛꯄꯅꯤꯗ ꯑꯗꯨ ꯃꯅꯨꯡꯗꯒ ꯍꯛꯆꯥꯡ ꯃꯅꯨꯡꯗ ꯑꯩꯈꯣꯏꯒꯤ ꯁꯣꯔ ꯍꯣꯟꯕ ꯋꯥꯕ ꯈꯣꯠꯄ ꯑꯗꯨꯝꯕ ꯇꯔ ꯁꯦ ꯍꯣꯟꯕ ꯌꯥꯝ ꯋꯥꯔꯛꯑꯦꯕ ꯅ ꯉꯄꯤ ꯁꯥꯊꯤꯅ ꯋꯥꯏ ꯑꯩꯁꯦ ꯇꯧꯐꯝ ꯆꯥꯐꯝ ꯈꯪꯗꯗꯅ ꯄꯨꯡꯈꯥꯏꯃꯨꯛ ꯂꯩꯔꯒꯗꯤ ꯍꯟꯊꯔꯛꯑꯦ ꯑꯗꯩ ꯀꯩꯒꯤꯅꯣꯅꯀꯣꯅ ꯑꯩꯁꯦ ꯍꯜꯂꯛꯑꯀꯥꯟꯗ ꯇꯤꯟ ꯖꯦ ꯑꯩꯅ ꯅꯦ ꯏꯦꯛ ꯑꯩꯈ ꯏꯆ ꯏꯅꯥꯎꯁꯨ ꯂꯣꯏ ꯆꯥꯔꯤꯅꯦꯕ ꯑꯗ ꯃꯣꯏꯅ ꯀꯩꯝ ꯇꯧꯗꯕ ꯍꯥꯏꯦ ꯍ ꯂꯧꯔꯣ ꯆꯥꯕꯗꯣ ꯑꯩꯒꯤꯅꯦ ꯁꯅꯗꯕ ꯑꯩꯅ ꯏꯁꯥꯗ ꯃꯃꯗꯤ ꯑꯣꯏꯒꯜꯂꯤ ꯑꯗꯨꯅ ꯆꯥꯕꯁꯦ ꯌꯥꯝ ꯆꯦꯛꯁꯤꯟꯕꯗ ꯃꯊꯧ ꯇꯥꯏ ꯑꯩꯒꯤꯗꯤ ꯑꯗꯨꯅ ꯃꯤꯅꯒ ꯆꯥ ꯌꯥꯏ ꯀꯥꯏꯅ ꯄꯪꯆꯥ ꯆꯥꯕꯗꯣ ꯌꯥꯗꯦꯕ ꯎꯝ ꯆ ꯆꯠꯁꯟꯂ ꯊꯨꯞꯁꯟꯕ ꯌꯥꯗꯦ ꯑꯩꯉꯣꯟꯗ ꯑꯩꯅ ꯑꯩꯅ ꯑꯁ ꯐꯨꯔꯤꯠꯁꯦ ꯌꯥꯝ ꯍꯥꯀꯁꯦ ꯑꯩ ꯐꯨꯔꯤꯠꯁꯦ ꯑꯝꯇꯁꯦ ꯍꯣꯡꯗꯣꯛꯇ ꯌꯥꯔꯔꯣꯏ ꯑꯩꯁꯦ ꯉꯥꯛꯇꯪ ꯊꯨꯝꯃꯒ ꯑꯩ ꯑꯃꯨꯛ ꯀꯣꯜ ꯇꯧꯔꯛꯀꯦ ꯐꯨꯔꯤꯁꯦ ꯑꯃꯝꯇ ꯍꯣꯡꯗꯣꯛꯀꯦꯣ ꯑꯗꯨꯒ ꯑꯩ ꯑꯃꯨꯛ ꯇꯧꯔꯛꯀꯦ ꯌꯥꯗ꯭ꯔꯦꯕ ꯄꯨꯔ ꯍꯥꯞꯀꯠꯆꯔꯦꯕꯁꯦ ꯑꯃꯦ ꯊꯃꯦ ꯎꯝ